ꯀꯗꯣ ꯇꯥꯏ
ꯅꯨꯡꯉꯥꯏꯔꯤꯕꯣ ꯑꯣ ꯍꯤꯄꯦ ꯅꯪꯗꯤ
ꯑꯩꯁꯨ ꯑꯗꯨꯝ ꯂꯩꯌꯦ
ꯑꯦ ꯉꯁꯤ ꯁꯥꯗ꯭ꯔꯣ
ꯈꯔ ꯁꯥ ꯍꯧꯖꯤꯛ ꯅꯣꯡ ꯆꯨꯉꯕ ꯃꯥꯜꯂꯦ
ꯑ ꯑꯣ
ꯅꯪ ꯁꯨꯗꯦ ꯅꯣꯡ ꯃꯥꯡꯅ ꯂꯥꯛꯑꯦ
ꯑꯩꯈꯣꯏꯁꯨ ꯅꯣꯡꯃꯒꯕ ꯂꯩ ꯈꯤꯇꯪ ꯈꯤꯇꯪ
ꯑ ꯁꯨꯔꯦꯟ ꯇꯧ ꯃꯥꯜꯂꯦ ꯏꯁꯤꯡ ꯂꯧꯅꯤꯡꯉꯥꯏꯁꯨ ꯂꯩꯕ ꯆꯦꯡ ꯂꯧꯅꯤꯡꯉꯥꯏꯁꯨ ꯂꯩꯕ ꯍꯧꯖꯤꯛ ꯆ ꯂꯩꯒ ꯂꯩꯔꯤꯅꯤ
ꯑꯣ ꯑꯣ ꯑꯣ ꯊꯣꯛꯇꯣꯏꯔ ꯑꯗꯣ ꯕꯖꯥꯔꯗ
ꯎꯝ ꯖꯔ ꯌꯧꯗꯗ ꯁꯤ ꯃꯅꯥꯛꯇꯅꯦꯕꯀꯣ ꯁꯤꯅꯥ ꯑꯗꯨ ꯀꯥꯟ ꯂꯩꯒ ꯑꯗꯨꯒꯤ ꯁꯤꯗ
ꯍ ꯍꯨꯝ ꯍ ꯍ ꯍꯨꯝ
ꯑꯃꯨꯛ ꯍꯜꯂꯛꯈ꯭ꯔꯕꯣ ꯀꯩꯅꯣꯝ ꯆꯠꯈꯤꯕꯗꯨꯗꯤ
ꯑꯥ ꯑꯃꯨꯛꯀ ꯍꯜꯂꯛꯂꯒ ꯑꯃꯨꯛꯀ ꯂꯧꯕ ꯆꯠꯂꯣ ꯍꯥꯏꯕꯒꯤ ꯑꯃꯨꯛꯀ ꯆꯠꯈ꯭ꯔꯦ ꯊꯥꯎꯗ
ꯑꯣ
ꯇꯧꯕ ꯆꯠꯄ
ꯑꯣꯝ
ꯑꯗꯨꯒ ꯑꯩꯅ ꯎ ꯄꯣꯠꯆꯩ ꯈꯔ ꯂꯧꯔꯛꯑꯣ ꯍꯥꯏꯕꯒꯤ
ꯑꯣ
ꯂꯧꯔꯛꯑꯦ ꯗꯕ ꯑꯅꯤ ꯑꯠꯇ ꯑꯃ ꯃꯥꯛ ꯑꯃ ꯑꯉꯥꯡ ꯏꯗꯨꯜꯅꯥꯇꯥꯥꯛ ꯑꯃ ꯦ ꯍꯥ ꯍꯕꯤ ꯍꯞꯄꯤ ꯍꯥꯏ
ꯎꯥ
ꯑꯗꯨ ꯂꯧꯕ ꯑꯗꯣ ꯀꯩꯅꯣꯗꯤ ꯋꯥꯠꯗꯤ
ꯑꯣꯝ
ꯂꯧꯔꯒꯦ ꯑꯗꯨ ꯈꯔꯗꯤ
ꯎꯝ ꯎꯝ
ꯑꯩ ꯆꯠꯄ ꯉꯝꯗꯕ ꯄ ꯊꯥꯕ ꯑꯩꯁꯨ ꯀꯔꯤ ꯀꯔꯤꯅꯣ ꯅꯨꯡꯁꯤꯠ ꯇꯨꯝꯕ ꯀꯥꯔꯗꯤ ꯕꯤꯛꯁꯨꯝꯅꯤꯉꯥꯏꯣ ꯑꯗꯨꯒꯨꯝꯕ
ꯍꯅ ꯉꯃꯂ ꯆꯂꯗꯤ ꯌꯥꯔꯗ ꯀꯃꯥꯏꯅ ꯇꯧꯕ꯭ꯔꯣ ꯅꯨꯡꯁꯥ ꯁꯥꯕ꯭ꯔꯣ
ꯂꯤꯁꯤꯡ ꯁꯕꯒꯨꯝꯅꯨꯡꯕꯒ ꯃꯔꯛ ꯃꯔꯛꯇ ꯑꯗꯨꯃꯥꯏꯅ ꯇꯧꯋꯦ
ꯑꯣ ꯅꯧꯅꯤ ꯆꯔꯈ꯭ꯔꯥ
ꯎꯝ
ꯎꯝ
ꯀꯟꯅ ꯆꯨꯅꯤꯡꯕꯒꯨꯝ ꯆꯨꯅꯤꯡꯕꯒꯨꯝ ꯇꯧꯔꯒ ꯂꯩ
ꯑ ꯑꯩ ꯇ ꯑꯗꯨꯀꯦ ꯅꯤꯡꯗꯥꯪꯁꯒꯦ
ꯑꯌꯨꯛꯇꯗꯣ ꯉꯔꯥꯡ ꯎꯁꯣꯏꯒ ꯌꯦꯟꯁꯥ ꯆꯥꯕꯗꯣ
ꯎꯝ
ꯑꯗꯨꯗ ꯑꯃꯨꯛꯀ ꯎꯁꯣꯏ ꯍꯥꯞꯂꯒ ꯆꯥꯏ ꯎꯁꯣꯏꯅꯦ ꯀꯨꯝꯅꯦ ꯏꯁꯤꯡꯅꯦ ꯍꯥꯥꯡꯄꯨꯔ ꯆꯥꯏ ꯑꯗꯨꯒꯉꯥꯎ ꯀꯉꯥꯎꯗꯧꯕ
ꯎꯝ
ꯈꯥꯃꯦꯟ ꯑꯁꯥꯡꯕꯗꯣ ꯑꯗꯨ ꯀꯪꯉꯥꯎ ꯇꯧꯋꯦ
ꯑꯣ ꯐꯩ ꯐꯌꯦ
ꯎꯝ ꯍꯤꯟꯖꯥꯡ ꯐꯣꯡꯗꯤ ꯆꯥꯔꯣꯏꯕ ꯑꯗꯨꯣꯏꯗꯣ ꯑꯗꯨꯒꯤ ꯀ ꯇꯧꯕ ꯂꯣꯢꯅ ꯆꯠꯊꯣꯛꯈ꯭ꯔꯦ
ꯎꯝ ꯂꯧꯁꯤꯡꯤꯡꯗꯤ ꯀꯩ ꯌꯦꯡꯖꯥꯡ ꯆꯥꯡꯅꯤ
ꯈꯪ ꯈꯔꯤꯖ ꯈꯪꯗꯦꯅꯦ ꯑꯩꯅ ꯆꯥꯛ ꯊꯣꯡꯗꯗꯤ ꯃꯣꯏꯗꯤ ꯆꯥꯛ ꯉꯥꯛꯇ ꯊꯣꯡꯕ ꯍꯤꯟꯖꯥꯡꯗꯣ ꯍꯣꯡꯣꯗꯕ ꯍꯌꯦꯡꯒꯤ ꯆꯥꯔꯖꯨꯕ ꯑꯗꯨꯃꯥꯏꯅ ꯇꯧꯍꯜꯂꯦꯕ ꯃꯣꯏꯁꯦ ꯑꯗꯨꯒꯤ ꯈꯪꯗ ꯀꯔꯤ ꯊꯣꯡꯁꯤꯔꯦꯅ
ꯎꯝ ꯅꯪ ꯊꯣꯡꯕꯣ ꯑꯌꯨꯛꯗꯤ
ꯎꯝ ꯆꯥꯛ ꯂꯥꯝꯕꯒꯤ ꯊꯣꯡꯉꯦ ꯉꯟꯇ ꯄꯨꯡ ꯅꯥꯏ ꯅꯤꯄꯥꯟ ꯇꯥꯔꯦꯗ
ꯉꯁꯤꯗꯤ ꯀꯩꯅꯣꯝ ꯌꯦꯡꯒꯗ꯭ꯔꯣ
ꯉꯁꯤ ꯀꯟ ꯀꯟ ꯑꯃꯗ ꯁꯅꯥꯒꯗ꯭ꯔꯣ
ꯕꯣꯜ
ꯎꯝ
ꯄꯔꯝꯗ ꯐꯈꯣꯏꯗꯣ
ꯑꯣ ꯑꯗꯨ ꯁꯥꯟꯅꯥꯒꯗ꯭ꯔꯥ ꯉꯁꯤ
ꯑꯣ
ꯑꯣ ꯄꯨꯡ ꯀꯌꯥꯗ꯭ꯔꯣ
ꯄꯨꯡ ꯇꯔꯦꯠ ꯃꯥꯄꯜ
ꯑꯣ
ꯃꯥꯄꯟ ꯃꯈꯥꯢ ꯅꯪꯒꯅꯤ
ꯑꯣ ꯑꯣ ꯇ꯭ꯋꯤꯠꯁꯤ ꯑꯩꯈꯣꯏꯗꯤ ꯀꯩꯅꯣꯝ ꯇꯧꯔꯦꯅꯦ ꯁꯤꯈ꯭ꯔꯦꯅꯦ
ꯃꯣꯢ ꯌꯨꯝ ꯆꯠꯄꯩ
ꯎꯝ ꯅꯪ ꯑꯗꯨ ꯑꯗꯨ ꯌꯦꯡꯕ꯭ꯔꯣ ꯆꯨꯏ ꯆꯨꯏꯈꯣꯏꯒꯤ
ꯍꯣꯏ ꯀꯩꯅꯣꯝꯇ ꯏꯐꯥꯎ ꯌꯦꯡꯕꯀꯣ ꯕ꯭ꯔꯦꯛ ꯇꯥꯕꯗꯣ ꯆꯐꯥꯎ ꯌꯦꯡꯉꯣ ꯎꯨꯢ ꯎꯨꯢꯔ ꯈꯨꯝꯅꯤꯡꯕꯒꯤ ꯑꯃ ꯊꯣꯛ
ꯑꯗꯨ ꯕ꯭ꯔꯦꯛ ꯂꯣꯏꯔꯒ ꯃꯣꯏꯗ ꯆꯟꯕꯅꯤꯅꯦ
ꯍꯣꯏ ꯑꯗꯨꯃꯥꯏꯅ ꯇꯧꯋꯦ ꯍꯥꯏ ꯑꯗꯨ ꯌꯦꯡꯔꯒ
ꯕ꯭ꯔꯦꯛ ꯐꯥꯎꯕꯗꯤ ꯆꯟꯗ꯭ꯔꯤ ꯑꯩꯁꯨ ꯇꯥꯗ꯭ꯔꯤꯕ ꯑꯩꯁꯨ ꯇꯨꯝꯅꯤꯡꯕꯒꯤ ꯇꯨꯝꯕ
ꯎꯝ
ꯐꯖꯩꯌꯦ ꯃꯈꯣꯏꯗꯣ
ꯑ ꯍꯣꯏ ꯐꯩꯌꯦ ꯃꯣꯏꯗꯤ
ꯑꯍꯥꯟꯕꯗꯤ ꯆꯤꯆꯤ ꯈꯣꯏꯅꯗꯤ ꯕꯣꯜ ꯄꯥꯏꯕꯅꯦꯕ ꯉꯥꯛꯇꯥꯡ ꯂꯩꯔꯒ ꯕꯣꯜꯁꯦ ꯃꯣꯏ ꯆꯦꯟꯕꯁꯦ ꯀꯟꯈ꯭ꯔꯦꯕ ꯑꯁꯤ ꯑꯃ ꯈꯣꯏꯅ
ꯎꯝ
ꯆꯤꯛ ꯆꯤꯛ ꯆꯤꯛ ꯉꯝꯗ꯭ꯔꯦꯅꯦ
ꯉꯝꯗ꯭ꯔꯦ ꯉꯝꯗꯦ
ꯉꯝꯇꯩ ꯃꯥ ꯆꯦꯟꯕ ꯎꯝ ꯆꯦꯟ ꯆꯣꯡꯕ ꯈꯣꯠꯄ ꯄꯉꯥ ꯉꯝꯗ꯭ꯔꯦ
ꯎꯝ ꯃꯣꯢꯗꯤ ꯐꯖꯅ ꯆꯦꯟꯕꯒꯤꯅꯦ ꯑꯇꯣꯞꯄ ꯈꯣꯢ ꯄꯥꯎ ꯆꯦ ꯂꯩꯕꯀꯣ
ꯎꯝ
ꯍꯧꯖꯤꯛ ꯍꯧꯖꯤꯛꯇꯤ ꯀꯩꯗꯧꯅ ꯂꯩꯅꯔꯒꯦ
ꯑꯁ ꯍꯤꯞꯔꯒ ꯂꯩ ꯀ꯭ꯔꯤꯁꯨ ꯇꯧꯅꯤꯡꯉꯥꯏ ꯂꯩꯇꯦ ꯋꯥꯕ ꯑꯗꯨꯒꯤ ꯀ꯭ꯔꯤꯁ ꯇꯧꯗ꯭ꯔꯁꯨ ꯑꯗꯨꯝ ꯋꯥꯕ ꯑꯗꯨꯒꯤ ꯄꯠꯊꯔꯒ ꯂꯩ ꯑꯗꯤ
ꯍꯣꯏꯗ
ꯐꯤ ꯐꯤꯗꯣ ꯅꯤꯡꯊꯥꯒꯤ ꯐꯤꯗꯣ ꯑꯗꯨꯈꯣꯏ ꯑꯥꯏꯔꯟ ꯇꯧꯅꯤꯡꯉꯥꯏꯗꯤ ꯂꯩꯌꯦ ꯃꯌꯥꯝ ꯊꯕꯛꯇꯤ ꯂꯩꯌꯦ ꯑꯗꯨ ꯇꯧꯗ꯭ꯔꯗꯤ ꯌꯥꯔꯣꯏ ꯍꯥꯏꯕ ꯑꯥꯏꯔꯟ ꯇꯧꯑꯣ ꯍꯥꯏꯕ ꯃꯤꯁꯤꯡꯅꯀꯣ
ꯎꯝ
ꯁꯤ ꯅꯛꯄꯗ ꯏꯆꯦꯈꯣꯏ ꯂꯩꯑꯦꯕ ꯑꯗꯣ
ꯑꯗꯣ ꯉꯔꯥꯡ ꯍꯪꯕ꯭ꯔꯥ ꯍꯪꯉꯣ ꯍꯥꯏꯕꯗꯣ
ꯏꯅꯦ ꯑꯣꯛꯀꯤ ꯋꯥꯔꯤ ꯁꯅꯥꯔꯀꯥꯟꯗ ꯀꯥꯎꯊꯣꯛ ꯏꯅꯦ
ꯑꯣꯛꯇꯣ ꯃꯥ ꯑꯁ ꯃꯊꯪ ꯃꯊꯪ ꯑꯃ ꯁꯤꯒꯤ ꯄꯨꯛꯅꯤꯡ ꯅꯨꯡꯉꯥꯏꯇꯕ ꯏꯃꯥꯗꯣ
ꯎꯝ ꯑꯃꯨꯛ ꯁꯤꯔꯦ ꯍꯥꯏꯕ꯭ꯔꯥ ꯃꯆꯥ ꯑꯅꯤꯃꯨꯛ ꯁꯤꯕ ꯃꯇꯨꯡꯗ
ꯁꯤꯕ ꯃꯥꯜꯂꯦ ꯍꯣꯏ ꯉꯁꯤꯗꯤ ꯍꯤꯗꯥꯛ ꯀꯥꯞꯐꯧ ꯀꯥꯞꯄꯤꯗ꯭ꯔꯦ ꯍꯥꯏ ꯑꯗꯨꯝ ꯁꯤꯕꯒꯤ
ꯑꯣ
ꯑꯩꯅ ꯈꯨꯗꯛꯇ ꯄꯨꯜꯂꯞ ꯁꯤꯔꯗꯤ ꯅꯪꯁꯨ ꯈꯔ ꯋꯥꯈꯜ ꯅꯨꯡꯉꯥꯏꯒꯗꯕ ꯃꯆꯦꯠ ꯃꯆꯦꯠ ꯁꯤꯔꯤ ꯌꯦꯡꯕ ꯉꯝꯔꯣꯏꯅꯦ ꯑꯩꯅ ꯍꯥꯏꯕ
ꯅꯨꯡꯁꯤꯠꯅ ꯆꯪꯕ꯭ꯔꯥ ꯀꯔꯤ ꯇꯧꯕꯩꯔꯥ ꯈꯪꯗ꯭ꯔꯦ ꯍꯥꯏꯅꯦ
ꯑꯣ ꯑ ꯀꯩꯅꯣꯝ ꯑꯣꯛ ꯂꯥꯏꯅꯥꯒꯨꯝꯕ ꯂꯥꯛꯄꯒꯤ ꯑꯣꯏꯕ꯭ꯔꯥ
ꯑꯣꯏꯔꯝꯃꯣꯏꯗ
ꯀꯩꯅꯣꯃꯥꯗꯤ ꯇꯧꯋꯦ ꯃꯣꯏꯁꯦ
ꯑꯃꯥ ꯌꯥꯗꯕꯗꯤ ꯂꯩ ꯃꯥꯜꯂꯦ
ꯎꯝ ꯈꯪꯗꯦ ꯑꯗꯨꯝ
ꯍꯨꯝ
ꯑꯗꯨ ꯀꯩꯅꯣꯝ ꯇꯧꯔꯗꯤ ꯃꯣꯛ
ꯌꯣꯛꯈꯠꯅꯤꯡꯉꯥꯏ ꯍꯥꯏꯕꯁꯦ ꯃꯆꯥꯗꯒꯤ ꯑꯃꯨꯛ ꯀꯨꯏꯅ ꯆꯪꯈ꯭ꯔꯅꯤꯗꯀꯣ
ꯎꯝ ꯈꯪꯗꯦ ꯑꯃꯨꯛꯀ ꯌꯣꯛꯀꯗꯧꯕꯗꯤ ꯃꯥꯜꯂꯦ
ꯎꯝ ꯍꯣꯏ ꯌꯣꯛꯄꯗꯤ ꯌꯣꯛꯀꯅꯤ ꯑꯗꯣ ꯑꯁ
ꯑꯗꯨ ꯑꯣꯀꯣꯟꯗꯣ
ꯃꯌꯥꯏꯗꯅ ꯇꯣꯏꯂꯦꯠꯒꯕꯔꯨꯝ ꯃ ꯃꯅꯥꯛꯇ ꯃꯌꯥꯏꯗ ꯑꯃ ꯂꯩꯗꯅ
ꯑꯗꯨ ꯍꯥꯞꯇꯦ ꯍꯥꯏꯅꯦ ꯑꯗꯨꯗ ꯃꯣꯏ ꯃꯅꯤꯡꯗ ꯍꯥꯞ ꯑꯣ ꯃꯥꯂꯦ ꯑꯗꯨ ꯈꯜꯂꯤꯅꯦ ꯍꯥꯏ ꯁꯤꯖꯤꯟꯅꯗꯦ ꯍꯥꯏ
ꯃꯉꯥꯜ
ꯑꯣ ꯑꯕꯣꯛ ꯈꯣꯏꯒꯤꯁꯨ ꯑꯅꯤ ꯂꯩꯕ꯭ꯔꯥ ꯑꯗꯨꯃꯥꯏꯅ ꯇꯧꯌꯦ ꯍꯥꯏ
ꯎꯝ ꯄꯥꯈꯪ ꯃꯆꯥꯗꯨ ꯂꯩꯕ꯭ꯔꯣ ꯃꯣꯏ ꯀꯥꯏ ꯆꯠꯀꯦ ꯍꯥꯏꯒꯦ
ꯂꯧꯗ ꯆꯠꯂꯦ ꯍꯥꯏꯌꯦ
ꯎꯝ
ꯂꯧꯗꯣ ꯌꯥꯝ ꯐꯖꯔꯦ ꯍꯥꯏꯌꯦ
ꯑ ꯂꯥꯄꯗꯨꯔ ꯅꯠꯇꯔꯒ
ꯎꯝ ꯇꯝꯄꯥꯛ ꯂꯧ ꯇꯝꯄꯥꯛ ꯂꯧ ꯇꯝꯄꯥꯛꯂ ꯃꯅꯥꯛꯇ ꯃꯣꯏ ꯂꯧ ꯄꯦꯡꯕ ꯆꯠꯂꯦ ꯍꯥꯏꯌꯦ
ꯑꯣ ꯉꯥꯔꯡ ꯏꯁꯤꯡ ꯂꯥꯛꯇ ꯑꯩ ꯀꯩꯅꯣꯝ ꯑꯦꯁꯤ ꯊꯣꯝꯕ ꯆꯠꯅꯤ ꯍꯥꯏꯕꯅꯤꯕꯀꯣ
ꯑ ꯍꯣꯏ ꯄꯥꯏꯞ ꯁꯦꯝꯃꯒ ꯆꯠꯂꯦ ꯍꯥꯏꯌꯦ ꯑꯩꯉꯣꯟꯗꯁꯨ
ꯎꯝ
ꯕꯦꯔꯥꯅꯦ ꯑꯗꯨꯒ ꯃꯐꯝꯁꯨ ꯂꯦꯟꯁ꯭ꯂꯥꯏꯠ ꯑꯗꯨꯝ ꯂꯩꯕꯒꯤ
ꯑꯣꯢ
ꯑꯃꯥꯅ ꯎꯆꯦꯛ ꯀꯥꯞꯄ ꯆꯠꯇꯄ ꯃꯥꯜꯂꯦ
ꯑꯣ
ꯑꯗꯨꯒꯤ ꯉꯁꯥꯏ ꯏꯃꯥꯒꯤ ꯐꯣꯟ ꯌꯥꯗꯕ
ꯑꯣꯝ
ꯑꯩꯅ ꯁꯦꯝꯍꯟꯕꯤꯕꯅꯤꯅꯦ
ꯀꯃꯩ ꯌꯥꯗꯕ
ꯑꯁ ꯅꯝꯕ ꯍꯩꯇꯕ ꯃꯤꯠ ꯎꯗꯦ ꯍꯥꯏꯕ
ꯑꯣ
ꯇꯥꯛꯄꯤꯔꯁꯨ ꯑꯗꯨꯝ ꯍꯩꯇꯕ
ꯎꯝ
ꯑꯗꯨꯒꯤ
ꯀꯩꯅꯣꯝ ꯀꯩꯅꯣꯝ ꯇꯧꯗꯕ ꯌꯦꯡ ꯑꯣꯏꯔꯝꯅꯤ ꯌꯦ ꯉꯥꯟꯗꯕ ꯌꯦꯡ ꯑꯣꯏꯔꯝꯅꯤ
ꯎꯝ ꯉꯥꯟꯕꯁꯨ ꯑꯣꯏꯕ ꯑꯗꯨ ꯑꯣꯏꯔꯁꯨ ꯀꯗꯥꯏꯗ ꯑꯃꯨꯛꯀ ꯊꯣꯛꯣꯛꯇꯣꯏꯔꯣ ꯀꯗꯥꯏ ꯑꯃꯛꯅ ꯍꯩꯇꯕꯗꯣ
ꯎꯝ
ꯑꯗꯨꯃꯥꯏꯅ ꯇꯧꯕ ꯑ ꯅꯍꯥꯟꯁꯨ ꯚꯤꯗꯤꯑꯣ ꯀꯣꯜ ꯇꯧꯁꯦ ꯍꯥꯏꯔꯒ ꯏꯁꯀ꯭ꯔꯤꯟ ꯁꯤꯌꯥꯔ ꯇꯧꯔꯣ ꯍꯥꯏꯔ ꯀꯥꯟꯗ ꯀꯣ
ꯎꯝ
ꯅꯝꯈ꯭ꯔꯦ ꯅꯝ ꯈꯔꯩꯗꯤ ꯑꯗꯨꯝ ꯍꯥꯏꯕ ꯃꯁꯛ ꯑꯗꯨꯝ ꯎꯔꯒ ꯂꯩꯕ ꯅꯣꯛꯅꯤꯡꯕꯅꯦ
ꯑ
ꯃꯐꯝꯗꯤ ꯍꯥꯏꯌꯦ ꯑꯗꯨ ꯑꯣꯏꯔꯁꯨ ꯑꯣꯏꯈ꯭ꯔꯕ꯭ꯔꯥ ꯑꯣꯏꯗꯕ꯭ꯔꯥ ꯍꯥꯏꯕꯗꯣ
ꯑꯣ
ꯍꯩꯇꯕ
ꯎ
ꯑꯗꯒꯤ ꯏꯅꯥꯎꯅꯨꯄꯥ ꯂꯥꯛꯂꯒ ꯑꯁ ꯑꯗꯨꯗ ꯑꯗꯨꯗ ꯍꯥꯏꯕꯤ ꯃꯥꯅ ꯐꯠ ꯐꯠ ꯇꯧꯋꯦꯕ
ꯎꯝ
ꯂꯩꯑꯕ ꯃꯥꯗꯤ
ꯍꯣꯏ
ꯅꯍꯥꯟꯁꯨ ꯑꯗꯨ ꯀꯥꯎꯑꯣ ꯀꯥꯛꯎ ꯍꯥꯏꯕꯅꯦꯕꯀꯣ ꯃꯥꯒꯤ ꯐꯣꯟ ꯌꯥꯗꯦ ꯍꯥꯏꯕ ꯃꯇꯝꯗ
ꯎꯝ
ꯑꯁ ꯕꯦꯔꯅꯦ
ꯈꯥꯪꯗꯦꯗꯥ ꯍꯩꯇꯥꯕ ꯍꯥꯏ
ꯎꯝ ꯑꯗꯨꯅꯦꯕ
ꯏꯃꯥꯅ ꯈꯔ ꯍꯩꯔꯦ ꯑꯁꯤꯗꯒꯤ ꯍꯥꯏꯔꯗꯤ
ꯑꯣ ꯑꯁꯤꯁꯨ ꯍꯩꯇꯦ
ꯑ ꯍꯩꯇꯕꯅꯦ ꯍꯩꯇꯕꯅꯦ
ꯎꯝ
ꯀꯔꯤ ꯏꯁꯩꯗꯣ ꯐꯣꯟ ꯇꯧꯕ ꯈꯣꯠꯄꯗꯤ ꯌꯥꯏ ꯑꯗꯣ ꯀꯦꯃꯦꯔꯥ ꯅꯨꯡ ꯅꯝꯕꯗꯣ ꯋꯥꯆꯦꯞꯀꯨꯝꯕ ꯆꯪꯕ ꯑꯗꯨ ꯈꯣꯠꯄ ꯍꯩꯇꯦ ꯏꯁꯇꯦꯇꯥꯁ ꯇꯨꯃꯥ ꯌꯦꯡꯕ ꯍꯩꯇꯦ ꯇꯁ ꯇ ꯊꯥꯒꯠꯄꯒꯨꯝꯕ ꯏꯁꯀ꯭ꯔꯤꯟ ꯁꯣꯠ ꯇꯧꯔꯒ ꯃꯤꯉꯣꯟꯗ ꯊꯥꯒꯗꯕꯒꯨꯝꯕ ꯂꯩꯗꯨꯅ ꯑ ꯑꯗꯨꯒꯨꯝꯕ ꯍꯩꯇꯦ
ꯑꯣ ꯍꯣꯏꯗ ꯊꯥꯏꯅꯥꯒꯤ ꯃꯤꯁꯤꯡꯗꯤ ꯍꯩꯇꯦꯗ
ꯍꯩꯇꯦ
ꯍꯨꯡ ꯀꯌꯥꯗ ꯑꯃꯨꯛ ꯍꯜꯂꯛꯀꯦꯔꯣ
ꯉꯍꯥꯛꯇꯪ ꯂꯩꯔꯗꯤ ꯍꯜꯂꯛꯀꯗꯧ ꯃꯥꯜꯂꯦ ꯃꯇꯣꯝ ꯏꯕꯥꯅꯤ ꯆꯠꯂꯗꯤ ꯇꯞ ꯇꯞꯅ ꯊꯧꯋꯦꯕꯀꯣ ꯃꯇꯣꯝꯇꯥ ꯑꯣꯏꯔꯗꯤ ꯀꯟꯅ ꯊꯧꯕ ꯃꯥꯁꯨ
ꯎꯝ
ꯉꯁꯥꯏ ꯑꯩꯒꯥ ꯁꯣꯔ ꯆꯤꯡꯕ ꯅꯨꯡꯉꯥꯏꯇꯕ ꯍꯟꯗꯛꯁꯦ
ꯑꯣ
ꯑꯗꯨꯝ ꯐꯨꯜꯂꯒ ꯂꯩꯕ ꯑꯗꯣ ꯁꯤ